ꯇꯥꯑꯦ ꯄꯨꯡꯁꯦꯡ ꯁꯦꯡ ꯇꯥꯑꯦ꯫
ꯑꯁ ꯗꯨꯅꯦ ꯁꯦꯡꯅ ꯇꯥꯅꯤꯡꯉꯥꯏꯅꯦ ꯁꯦꯡꯅ ꯇꯧꯔꯛꯄꯅꯦꯗ꯫ ꯋꯥꯗ꯭ꯔꯣ꯫
ꯋꯥꯗꯦ ꯍꯦ ꯀꯔꯤ ꯋꯥꯅꯤꯉꯥꯏ ꯋꯥꯗꯦ ꯀꯔꯤ꯫
ꯁꯥꯗ꯭ꯔꯣ ꯍꯥꯏꯕ
ꯁꯥꯏꯌꯦ ꯁꯔꯁꯨ ꯎꯄꯥꯏ ꯂꯩꯇꯦ
ꯊꯕꯛ ꯇꯧꯕ ꯆꯠꯇꯦ ꯌꯨꯝꯗ ꯑꯗꯨꯝ ꯂꯩꯌꯦ ꯉꯁꯤꯗꯤ
ꯌꯨꯝꯗ ꯑꯗꯨꯝ ꯂꯩꯌꯦ
ꯅꯪꯒꯤ ꯄꯨꯟꯁꯤ ꯐꯥꯎꯗꯤ ꯅꯨꯡꯉꯥꯏꯔꯦꯍꯦ ꯃꯤꯗꯤ
ꯅꯨꯡꯉꯥꯏꯇꯦꯌꯦ ꯅꯣꯏꯅꯦ ꯅꯨꯡꯉꯥꯏꯔꯤꯁꯦ
ꯀꯥꯏꯗꯒꯤ ꯅꯨꯡꯉꯥꯏꯕꯅꯣꯗ ꯂꯧ ꯂꯤꯡꯕ ꯃꯇꯝ ꯌꯧꯔꯦ ꯅꯪ ꯀꯃꯥꯏ ꯌꯨꯝꯗ ꯇꯃꯤꯟ ꯂꯩꯕ꯭ꯔꯣ ꯆꯠꯄ ꯌꯥꯗ꯭ꯔꯥ
ꯑꯦ ꯑꯩꯈꯣꯏꯗꯤ ꯂꯧꯂꯤꯡꯗꯦ ꯄꯝꯐꯦꯟ ꯇꯧꯋꯦ
ꯑꯣ ꯑꯗꯨꯗꯤ ꯌꯥꯝ ꯐꯩꯌꯦꯅꯦ
ꯅꯪꯁꯨ ꯂꯧꯎ ꯂꯩꯅꯤꯡꯉꯥꯏ ꯂꯥꯛꯑꯣꯅꯦ ꯑꯗꯨꯗꯤ
ꯑꯁ ꯂꯧ ꯂꯤꯡꯕꯁꯦ ꯑꯩ ꯍꯧꯖꯤꯛꯀꯥꯟꯁꯦ ꯈꯔ ꯍꯩꯇ꯭ꯔꯦ ꯊꯥꯏꯅꯗꯤ ꯈꯔ ꯍꯩꯔꯝꯃꯒ ꯌꯥꯔꯝꯕꯅꯦꯕꯀꯣ ꯅꯠꯇ꯭ꯔꯣ ꯑꯩꯈꯣꯏ ꯈꯨꯟꯗꯗꯤ ꯑꯩ ꯂꯧ ꯂꯤꯡꯕꯗ ꯈꯔ ꯍꯩꯌꯦ ꯍꯥꯏꯅ ꯃꯤꯡ ꯆꯠꯂꯝꯕꯅꯤ ꯍꯧꯖꯤꯛꯇꯤ ꯀꯥꯎꯈ꯭ꯔꯦ ꯅꯠꯇ꯭ꯔ
ꯆꯤꯟꯗꯤꯀꯣ ꯆꯤꯟ ꯂꯩꯕꯅꯤꯅ ꯑꯗꯨꯝ
ꯁꯤ ꯉꯥꯡꯗ꯭ꯔꯗꯤ ꯆꯤꯟꯁꯦ ꯆꯥꯅꯤꯡꯉꯥꯏꯈꯛ ꯑꯣꯏꯔꯗꯤ ꯆꯤꯟꯁꯦ ꯄꯨꯛꯁꯦ ꯆꯥꯎꯔꯅꯤꯅꯦ ꯑꯗꯨꯒꯤ ꯈꯔ ꯉꯥꯡꯉ ꯈꯣꯠꯂꯒ ꯂꯩꯅꯦ
ꯉꯁꯤꯗꯤ ꯀꯥꯏ ꯆ ꯉꯁꯤꯗꯤ ꯑꯗꯨꯝ ꯂꯩꯕ꯭ꯔꯣ ꯌꯨꯝꯗ ꯀꯥꯏ ꯆꯠꯄ꯭ꯔꯣ
ꯑꯁ ꯉꯁꯤꯗꯤ ꯏꯆꯦꯒ ꯑꯩꯈꯣꯏꯅꯤ ꯀꯩꯅꯣ ꯀꯤꯍꯣꯝ ꯑꯃꯨꯛ ꯆꯥꯏ ꯀꯩꯅꯣꯃꯨꯛ ꯆꯥꯏ ꯆꯥꯔꯒ ꯂꯩꯔꯦ ꯇꯨꯝꯃꯦ ꯑꯗꯣ ꯍꯣꯔꯦꯟꯁꯨ ꯕꯣꯜ ꯂꯩꯌꯦꯅ
ꯂꯩꯔꯝꯅꯤ ꯑꯩ ꯕꯣꯜ ꯑꯝꯇ ꯌꯦꯡꯗꯦ
ꯀꯩꯗꯧꯔꯤꯅꯣ ꯌꯦꯡꯉꯨꯅꯦ ꯌꯦꯡꯗꯕꯤꯗ ꯑꯗꯣ ꯌꯦꯡꯉ ꯑꯁ ꯑꯩꯗꯤ ꯅꯍꯥꯟ ꯌꯦꯡꯕꯗꯒꯤ ꯍꯧꯖꯤꯛꯐꯥꯎ ꯋꯥꯈꯜ ꯋꯥꯔꯤꯅꯦ
ꯏꯁ ꯀꯔꯤ ꯋꯥꯈꯜ ꯋꯥ ꯑ ꯀꯔꯤ ꯋꯥꯈꯜ ꯋꯥꯔꯤꯕ ꯅꯪꯒꯤ
ꯑꯩꯅ ꯑꯩꯅ ꯌꯥꯝ ꯂꯨꯅ ꯈꯟꯖꯕ ꯄ꯭ꯂꯦꯁꯤꯡꯗꯣ
ꯑ ꯂꯣꯏꯅ ꯁꯤꯔꯕꯣ ꯃꯊꯪ ꯃꯊꯪ ꯃꯊꯪ ꯃꯊꯪ ꯃꯊꯪ ꯃꯊꯪ ꯁꯤꯗꯣꯛꯈ꯭ꯔꯕ
ꯍꯣꯏ ꯑꯗꯣ ꯈꯪꯗ꯭ꯔꯦ ꯑꯩꯁꯦ ꯅꯠꯇꯦ ꯑꯩꯅ ꯀꯩꯅꯣ ꯇꯧꯕꯒꯤꯅꯦꯕ ꯑꯩꯗꯤꯀꯣ ꯑꯗꯨꯝ ꯃꯣꯏꯅ ꯁꯥꯟꯅꯕ ꯍꯧꯕ ꯀꯥꯟꯗ
ꯎꯝ
ꯈ꯭ꯋꯥꯏꯗꯒꯤ ꯁꯣꯟꯕꯗꯣ ꯅꯨꯡꯁꯤꯌꯦ ꯍꯥꯏꯅ ꯑꯩꯅ ꯍꯦꯛꯇ ꯃꯣꯏꯕꯨ ꯎꯝ ꯎꯝ ꯑꯩꯅ ꯂꯨꯅ ꯈꯟꯖꯕ ꯃꯣꯏꯅ ꯄ꯭ꯂꯦ ꯍꯧꯕꯗꯣ ꯑꯗꯨꯒꯤ
ꯅꯪ ꯅꯪ ꯈꯟꯕ ꯁꯣꯏꯔꯦ ꯑꯗꯨꯗꯤ
ꯍꯣꯏ ꯉꯝꯃꯔꯣꯏ ꯍꯥꯏꯅ ꯈꯪꯅ ꯈꯪꯅ ꯇꯧꯔꯤꯅꯦꯗ ꯑꯩꯗꯤ
ꯅꯪꯅꯦ ꯍꯧꯖꯤꯛꯀꯥꯟ ꯆꯥꯕꯒ ꯇꯨꯝꯕꯒ ꯑꯣꯏꯔ ꯀꯩ ꯅꯣꯏꯔꯕꯅꯤꯅꯦ
ꯑꯩꯗꯤ ꯀꯥ ꯍꯦꯟꯅ ꯅꯣꯏꯗ꯭ꯔꯦ ꯍꯧꯖꯤꯛꯀꯥꯟꯗꯤ ꯈꯥ ꯁꯤꯒꯥꯟꯗꯤ ꯁꯛꯐꯖꯅꯤ ꯀꯥꯟꯅ ꯁꯦꯃꯤꯅꯤ
ꯑꯁ ꯗꯥꯏꯇꯤꯡ ꯇꯧꯔꯤꯔꯣ ꯍꯥ
ꯗꯥꯏꯇꯕꯨꯗꯤ ꯇꯧꯗꯦꯕ ꯑꯗꯨꯕꯣ ꯑꯗꯨꯝ ꯍꯧꯖꯤꯛꯀꯥꯟ ꯑꯁꯤ ꯕꯣꯜ ꯂꯩꯕꯗꯒꯤꯀꯣ
ꯑꯥ
ꯇꯨꯝꯕꯁꯦ ꯈꯔ ꯋꯥꯠꯂꯦ ꯍꯥꯏꯇꯥꯔꯦ ꯍꯥꯏꯕꯗꯤ ꯄꯨꯡ ꯄꯨꯡ ꯅꯤꯄꯥꯟꯗꯩꯩ ꯑꯃꯨꯛ ꯌꯦꯡ ꯄꯨꯡ ꯕꯥꯔꯣ ꯂꯣꯏꯔꯅꯤꯅ
ꯑꯥ
ꯕꯣꯔꯣ ꯂꯣꯏꯕ ꯃꯇꯝꯇꯗ ꯄꯨꯡ ꯑꯅꯤ ꯑꯃꯨꯛ ꯉꯥꯏꯁꯤꯟꯅꯕ ꯑꯅꯤꯗꯤ ꯄꯨꯡ ꯑꯍꯨꯝ ꯉꯥꯏꯕ ꯗꯨꯃꯥꯏ ꯉꯥꯏꯕꯒꯤ ꯋꯥꯔꯦꯕ ꯍꯥ
ꯅꯪꯕꯨꯛ ꯅꯨꯡꯉꯥꯏꯕ ꯂꯩꯇ꯭ꯔꯦ
ꯍꯣꯏ ꯑꯗꯨ ꯉꯥꯏꯔꯦ ꯑꯩꯗꯤ ꯑꯗꯨꯒꯨꯝꯕ ꯌꯦꯡꯗ꯭ꯔꯗꯤ ꯀꯩꯗꯧꯗꯣꯏꯅꯣ ꯅꯣꯏꯁꯨ ꯌꯦꯡꯉꯣ
ꯌꯦꯡꯐꯝ ꯂꯩꯇꯦ ꯍꯣꯏ
ꯅꯪꯒꯤ ꯐꯣꯟꯗ ꯑꯗꯨꯝ ꯌꯦꯡꯕ ꯌꯥꯌꯦꯅ
ꯑꯁ ꯄꯤꯛꯃꯟꯕꯒꯤ ꯌꯦꯡꯅꯤꯡꯗꯦ ꯕꯣꯜꯗꯤ ꯆꯥꯎꯕꯗ ꯍꯦꯟꯅ ꯌꯦꯡꯕ ꯅꯨꯡꯉꯥꯏꯗꯅ
ꯅꯣꯏ ꯅꯣꯏ ꯅꯍꯥꯟ ꯏꯃꯥ ꯑꯈꯣꯏꯒꯤ ꯑꯈꯣꯏꯅꯤꯒꯤ ꯏꯃꯥꯟꯅꯕꯤ ꯃꯊꯛ ꯂꯩꯀꯥꯏꯗꯣ ꯅꯣꯏ ꯌꯦꯡꯕ ꯆꯠꯄ ꯅꯠꯇ꯭ꯔꯣ ꯑꯩ ꯃꯣꯏꯒꯤ ꯀꯩꯅꯣꯗ ꯎꯋꯦꯅꯦ
ꯐꯣꯟ ꯇꯧꯔꯛꯑꯦ ꯌꯦꯡꯉꯦ ꯌꯦꯡꯅꯤꯡꯉꯥꯏ ꯂꯥꯛꯑꯣ ꯍꯥꯏꯌꯦ ꯑꯗꯣ ꯑꯁ ꯑꯩꯩꯅ ꯇꯟꯕ ꯑꯁ ꯅꯨꯡꯗꯥꯡꯗ ꯀꯃꯥꯏꯅ ꯆꯠꯇꯣꯏꯅꯣ ꯅꯁꯨ ꯈꯂꯣꯅꯦ ꯂꯩꯁꯥꯕꯤꯅꯕꯨ
ꯍꯣꯏꯅ ꯍꯣꯏ ꯑꯗꯨꯕꯨꯗꯤ ꯆꯨꯝꯃꯦ ꯍꯥꯏꯕꯗꯤ ꯎꯝ ꯑꯗꯨ ꯑꯣꯏꯔꯁꯨ ꯅꯪ ꯅꯣꯏ ꯏ ꯏꯃꯥꯟ ꯅꯣꯏ ꯅꯃꯥꯟꯅꯕꯤꯁꯤꯡ ꯃꯊꯛꯁꯨ ꯃꯈꯥꯁꯨ ꯌꯥꯝ ꯂꯩꯌꯦꯅ ꯀꯧꯔꯒ ꯄꯨꯜꯂꯒ ꯌꯦꯡꯒ ꯀꯩꯅꯣ ꯇꯧꯋꯣ ꯑꯁ ꯑꯩꯈꯣꯏꯗꯤ ꯍꯧꯖꯤꯛ ꯖꯦ ꯑꯗꯨꯝ ꯁꯥꯕꯒ ꯑꯁꯤ ꯕꯣꯜ ꯂꯩꯕꯒ ꯇꯥꯟ ꯆꯥꯕꯅꯦꯕ ꯔꯤ ꯁꯥꯏ ꯇꯨꯝꯕ ꯌꯥꯗꯦꯅꯥ ꯇꯨꯝꯕ ꯌꯥꯗꯕꯤ ꯑꯗꯨꯝ ꯕꯣꯜ ꯌꯦꯡꯊꯣꯛꯄ
ꯈꯅꯝꯗꯤ ꯑꯁ ꯏꯪꯉꯦꯍꯦ ꯅꯣꯡ ꯅꯤꯠ ꯗꯨꯝ ꯇꯨꯝ ꯆꯨꯑꯦ ꯅꯨꯇꯤ
ꯑꯗꯨꯗꯤ ꯅꯪ ꯂꯧ ꯔꯤꯡꯕꯁꯨ ꯆꯠꯇ꯭ꯔꯦ ꯀꯨꯝꯁꯤꯗꯤ ꯁꯨꯞꯆꯠ ꯆꯠꯂꯔꯣꯏ
ꯆꯠꯀꯅꯤ ꯆꯠꯀꯅꯤ ꯏꯃꯥꯟꯕꯤ ꯑꯅꯣꯏꯕꯤꯗꯣ
ꯍꯣꯏ ꯍꯣꯏ ꯈꯪꯉꯦ ꯃꯣꯏꯒꯤ ꯇꯧꯗꯣꯏꯔꯣ
ꯊꯪꯖꯥꯜ ꯂꯤꯡꯅꯤ ꯍꯥꯏ ꯃꯣꯏꯗꯣ
ꯑꯣ ꯑꯁ ꯊꯥꯏꯅ ꯑꯩꯈꯣꯏꯅꯤꯅꯦ ꯑꯥ ꯃꯈꯥꯔꯣꯝꯒꯤ ꯂꯧ ꯂꯤꯡꯕ ꯆꯠꯄꯗꯣ ꯈꯪꯕ꯭ꯔꯣ ꯄꯩꯁꯥ ꯇꯥꯜꯂꯒ ꯑꯩ ꯑꯗꯨ ꯑꯩ ꯑꯗꯨ ꯍꯧꯖꯤꯛ ꯐꯥꯎ ꯀꯥꯎꯕ ꯉꯝꯗꯦ ꯍꯥꯏꯕꯗꯤ ꯈꯨꯠ ꯂꯣꯏꯅ ꯁꯣꯛꯈꯤꯕꯅꯦꯕ ꯑꯗꯨ ꯃꯇꯝꯗꯣ
ꯋꯥꯃꯟꯗꯒꯤ ꯀꯔꯤ ꯋꯥꯕꯁꯨ ꯋꯥ ꯀꯩ ꯍꯥꯏꯁꯦꯔꯥ ꯑꯗꯨꯝ ꯂꯣꯏꯅꯤꯡꯉꯥꯏꯁꯨ ꯇꯧꯕꯒꯤꯀꯣ ꯑꯗꯨꯕꯨ ꯑꯗꯨ ꯅꯨꯃꯤꯠꯇꯣ ꯑꯁ
ꯑꯩ ꯁꯤꯃꯨꯛ ꯀꯨꯏꯅ ꯂꯧ ꯂꯤꯡꯂꯛꯄꯁꯦ ꯑꯗꯨ ꯅꯨꯃꯤꯠꯇꯤ ꯀꯥꯎꯕ ꯉꯝꯗꯦ ꯍꯥꯏꯕꯗꯤ ꯑꯗꯨ ꯅꯨꯃꯤꯠꯇꯨ ꯊꯔꯣꯏꯁꯨ ꯌꯥꯝꯃꯦꯅ
ꯑꯥ
ꯊꯔꯣꯏꯁꯨ ꯌꯥꯝ ꯂꯩꯕ ꯈꯨꯠꯁꯨ ꯅꯥꯕ ꯑꯁ ꯑꯗꯨꯒ ꯂꯧ ꯂꯤꯡꯕ ꯀꯥꯟꯁꯨ ꯂꯤꯡꯕ ꯈꯔ ꯅꯨꯡꯉꯥꯏꯕ ꯅꯨꯡꯉꯥꯏꯕ ꯋꯥꯠꯄꯀꯣ
ꯑ ꯅꯪꯅꯦ ꯑꯩꯅꯦ ꯑꯦ ꯑꯈꯣꯏ ꯏꯃꯥꯟꯕꯤ ꯑꯅꯣꯏꯕꯤꯗ ꯑꯈꯣꯏ ꯑꯍꯨꯝꯅꯤꯀꯣ ꯆꯠꯄꯗꯣ
ꯑꯥ ꯑꯩꯗꯤ ꯂꯧ ꯂꯤꯡꯕ ꯃꯇꯝꯁꯦ ꯅꯨꯡꯉꯥꯏꯌꯦꯗꯥ ꯏꯟꯁꯥꯡ ꯑꯍꯥꯎ ꯑꯍꯥꯎꯕ ꯆꯥꯕꯒꯤ
ꯌꯨꯝꯗ ꯂꯥꯥꯗꯤ ꯍꯦꯟꯖ ꯍꯥꯥꯎꯇꯕꯗꯣ
ꯑꯗꯨꯅꯦ ꯑ ꯑꯩꯗꯤ ꯈꯜꯂꯤꯅꯦ ꯍꯧꯖꯤꯛꯀꯥꯟꯗꯤ ꯑꯃꯨꯛꯀ ꯆꯠꯂꯗꯤꯀꯣ ꯊꯤꯟꯗ ꯆꯥꯛ ꯆꯥꯕꯗꯣ ꯅꯨꯡꯗꯥꯡꯒꯤꯁꯨ ꯆꯥꯕ ꯌꯥꯎꯔꯅꯤ ꯍꯥꯏꯅ ꯈꯜꯂꯤꯅꯦ
ꯂꯥꯛꯑꯣ ꯅꯣꯏꯗꯤ ꯑꯝꯇ ꯂꯥꯛꯇꯦ ꯈꯨꯟꯗ
ꯑꯁ ꯂꯥꯛꯅꯤꯡ ꯑꯦ ꯀꯍꯧꯖꯤꯛ ꯇꯤ ꯑꯉꯥꯡ ꯑꯣꯏꯗ꯭ꯔꯕꯅꯤꯅ ꯀꯨꯝꯍꯩꯒꯨꯝꯕ ꯀꯔꯤꯒꯨꯝꯕꯁꯦ ꯀꯥ ꯍꯦꯟꯅ
ꯊꯋꯥꯏ ꯌꯥꯎꯗ꯭ꯔꯦ ꯊꯋꯥꯏ ꯌꯥꯎꯗ꯭ꯔꯦ ꯍꯥꯏꯅꯦ ꯍꯥꯏꯁꯤꯅꯦ ꯅꯪꯒꯤ ꯋꯥ ꯅꯪꯒꯤ ꯋꯥ ꯁꯤꯗꯤ
ꯑꯗꯨꯅꯦ ꯅꯪ ꯍꯧꯖꯤꯛꯐꯥꯎ ꯌꯥꯎꯔꯤꯕ꯭ꯔꯣ
ꯏꯁ ꯑꯩꯗꯤ ꯌꯥꯎꯔꯤ ꯌꯨꯝꯗꯒꯤ ꯆꯠꯊꯣꯛꯅꯤꯡꯗꯦ ꯑꯩꯗꯤ ꯑꯗꯨꯝ ꯅꯨꯡꯉꯥꯏ ꯌꯨꯝꯗ
ꯍꯣꯏ ꯑꯩꯅ ꯍꯥꯏꯕꯗꯤ ꯍꯣꯏ ꯌꯨꯝꯗꯕꯨꯗꯤ ꯂꯩꯅꯤꯡꯉꯦꯕ ꯑꯗꯨ ꯑꯣꯏꯔꯁꯨ ꯊꯥꯏꯅꯗꯤ ꯑꯗꯨꯒꯨꯝꯕ ꯀꯨꯝꯍꯩ ꯂꯥꯛꯀꯅꯤ ꯍꯥꯏꯔꯗꯤꯀꯣ
ꯎꯝ
ꯋꯥꯈꯜꯗ ꯌꯥꯝ ꯅꯨꯡꯉꯥꯏꯖꯕ ꯐꯥꯎꯗ꯭ꯔꯣ
ꯐꯥꯎꯋꯦ ꯐꯥꯎꯋꯦ
ꯍꯣꯏ ꯑꯗꯨ ꯆꯠꯅꯤꯡꯉꯥꯏ ꯀꯔꯤ ꯇꯧꯅꯤꯡꯉꯥꯏ ꯐꯥꯎꯔꯝꯕꯅꯦꯕ ꯑꯗꯨꯕꯨ ꯍꯧꯖꯤꯛ ꯀꯥꯟꯗꯤ ꯈꯪꯗꯦ ꯐꯥꯎꯗꯤ ꯏꯐꯥꯎ ꯐꯥꯎꯗ꯭ꯔꯦꯗ
ꯑꯩ ꯍꯥꯏꯕꯤꯔꯣꯗꯣ ꯂꯤꯔꯛꯄꯒꯤꯅꯦ ꯑꯗꯣ
ꯑꯩ ꯋꯥꯈꯜꯗꯤ ꯌꯥꯝ ꯑꯉꯥꯡ ꯑꯣꯏꯔꯤꯌꯦꯀꯣ ꯁꯛꯇ ꯈꯛꯅ ꯂꯤꯈꯔꯛꯏꯁꯦ
ꯑꯅꯤꯃꯛ ꯂꯤꯔꯛꯄꯒꯤꯅꯦ ꯆꯍꯤꯗꯁꯨ ꯁꯛꯇꯁꯨ
ꯈꯪꯗꯦ ꯑꯩꯗꯤ ꯃꯤꯅꯒ ꯆꯍꯤ ꯍꯥꯉꯛꯑꯥꯗꯤ ꯑꯗꯨꯝ ꯂꯥꯜꯂꯒ ꯈꯨꯝꯃꯥ ꯂꯩꯔꯅꯤ ꯑꯁꯦꯡꯕꯀꯥꯏ ꯍꯥꯏꯗꯣꯛꯄ ꯉꯝꯖꯔꯔꯣꯏ
ꯑꯁ ꯑꯩꯗꯤ ꯆꯍꯤ ꯀꯨꯟꯇꯔꯨꯛ ꯀꯨꯟꯇ꯭ꯔꯦꯠ ꯈꯛꯇ ꯑꯗꯨꯝ ꯍꯥꯏꯔꯤꯅꯦ
ꯇꯜꯂꯦꯗ ꯑꯁ ꯑꯉꯥꯡ ꯑꯣꯏꯔꯤꯉꯩꯗꯅꯗꯤ ꯍꯦꯟꯅ ꯅꯨꯡꯉꯥꯏꯕꯅꯦ
ꯅꯨꯡꯉꯥꯏꯌꯦ ꯑꯗꯨ ꯑꯣꯏꯁꯨ ꯂꯥꯛꯄ ꯍꯦꯟꯈ꯭ꯔꯦ ꯂꯣꯏꯅꯃꯛ
ꯃꯇꯝꯕꯨꯗꯤ ꯍꯦꯟꯗꯦꯗ ꯅꯣꯏꯁꯨ ꯀꯨꯝꯍꯩꯒꯨꯝꯕ ꯀꯔꯤ ꯂꯛꯑꯗꯤ ꯅꯣꯏꯁꯨ ꯌꯥꯝꯅ ꯇꯣꯡꯉꯥꯜꯂꯦꯗ ꯆꯠꯄ ꯈꯣꯠꯄꯗꯣ ꯄꯥꯛ ꯐꯪꯗꯦꯕ
ꯏꯁ ꯌꯥꯔꯦ ꯂꯩꯀꯥꯏ ꯑꯃꯗ ꯅꯠꯇꯕꯒꯤ ꯂꯩꯀꯥꯏ ꯂꯩꯀꯥꯏ ꯂꯥꯞ ꯂꯥꯞ ꯂꯥꯞꯅꯥꯕꯒꯤ ꯑꯗꯨꯒꯤ ꯂꯩꯀꯥꯏ ꯃꯤꯒ ꯑꯗꯨꯝ ꯃꯁꯦꯟ ꯑꯗꯨꯝ ꯐꯝꯅꯔꯦ ꯑꯗꯨꯝ ꯇꯧꯔꯦ ꯆꯠꯄ ꯀꯥꯟꯗꯁꯨ ꯂꯩꯀꯥꯏ ꯑꯃꯈꯛꯇꯅꯗꯤ ꯆꯠꯄ ꯀꯥꯟꯁꯨ ꯏꯊꯟꯗꯗꯤ ꯆꯠꯄ ꯌꯥꯗꯕꯅꯤꯅ ꯑꯗꯨꯝ ꯂꯩꯀꯥꯏ ꯂꯩꯀꯥꯏ ꯑꯗꯨꯝ ꯐꯝꯃꯒꯤꯅꯦ ꯑꯗꯨꯝ
ꯑꯗꯨꯅꯦ ꯊꯥꯏꯅꯗꯤ ꯀꯨꯝꯍꯩ ꯇꯧꯔꯗꯤ ꯀꯨꯝꯍꯩꯒꯤ ꯃꯐꯝꯗ ꯑꯁ ꯂꯩꯕꯅꯤꯅꯦ ꯃꯤ ꯂꯣꯏ ꯆꯠꯈ꯭ꯔꯁꯨꯀꯣ ꯍꯟꯅꯤꯡ ꯍꯥꯏ ꯅꯣꯡꯉꯥꯟꯗ꯭ꯔꯤ ꯐꯥꯎ ꯍꯟꯅꯤꯡꯗꯕꯤꯗꯣ
ꯑꯗꯨꯒꯤ ꯃꯍꯥꯎ ꯑꯗꯨꯒꯨꯝꯕ ꯃꯍꯥꯎꯗꯣ ꯂꯥꯛꯇ꯭ꯔꯦ ꯍꯧꯖꯤꯛꯀꯥꯟꯗꯤ
ꯑꯁ ꯑꯁꯦꯡꯕ ꯑꯁ ꯑꯗꯨ ꯃꯇꯝꯒꯤ ꯈꯨꯅꯨꯡꯉꯥꯏ ꯗꯨꯗꯤ
ꯍꯥꯏꯔꯨꯅꯨ
ꯈꯪꯗ꯭ꯔꯦꯗ ꯃꯇꯝꯖꯦꯌꯥꯝ ꯊꯨꯅ ꯆꯠꯄ ꯃꯥꯜꯂꯦꯕ ꯑꯩꯒꯤ ꯋꯥꯈꯜꯗꯗꯤ ꯍꯥꯏꯕꯗꯤꯀꯣ ꯋꯥꯈꯜꯗꯤ ꯌꯥꯝ ꯑꯉꯥꯡ ꯑꯣꯏꯔꯤꯑꯦꯕꯀꯣ ꯑꯗꯨꯕꯨ ꯏꯃꯥꯟꯅꯕꯤ ꯏꯃꯥꯟꯅꯕꯁꯤꯡꯗꯣ
ꯑꯥ
ꯃꯆꯥ ꯃꯁꯨ ꯂꯩꯔꯛꯄꯗꯗꯤ ꯑꯍꯟ ꯑꯣꯏꯔꯦ ꯍꯥꯏꯅ ꯈꯪꯉꯦ
ꯑꯗꯨꯅꯦ ꯏꯃꯥꯟꯕꯤ ꯑꯃꯥꯅ ꯑꯁ ꯎꯝ ꯑꯉꯥꯡꯁꯤꯡꯗꯤ ꯀꯣꯏꯔꯒ ꯐꯝꯗꯨꯅ ꯑꯁ ꯑꯩꯈꯣꯏꯗꯤ ꯑꯁ ꯊꯝꯃꯣꯏ ꯀꯥꯏꯕꯒꯤ ꯏꯁꯇꯦꯖꯅꯤ ꯍꯥꯏꯅ ꯑꯩꯉꯣꯟꯗꯥ
ꯃꯥꯅꯥ ꯇꯜꯂꯦ꯫
ꯑꯩꯈꯣꯏꯅ ꯊꯨꯝꯃꫭꯏ ꯀꯥꯏꯕ ꯏꯁ꯭ꯇꯦꯖ ꯂꯩꯕ ꯃꯣꯏꯅ ꯑ ꯃꯣꯏꯒꯤ ꯀꯣꯌꯔꯒ ꯐꯝꯅ ꯑꯉꯥꯡꯁꯤꯡꯅ ꯆꯦꯟꯕ ꯈꯣꯠ ꯄꯗ ꯑꯩꯗꯤ ꯊꯝꯃꯣꯏ ꯀꯥꯏꯕꯒꯤ ꯏꯁ꯭ꯇꯦꯖ ꯂꯩꯔꯤꯅꯦ ꯍꯥꯏꯕ ꯑꯗꯩꯩ ꯅꯣꯛꯅꯤꯡꯕꯗꯣ ꯃꯣꯏꯅ ꯑꯗꯨꯃꯥꯏꯅ ꯍꯥꯏꯔꯛꯄ ꯀꯥꯟꯗ꯫ ꯆꯨꯝꯁꯨ ꯆꯨꯝꯕ ꯃꯨꯛꯀ꯫
ꯍꯣꯏꯅꯦ ꯌꯥꯝ ꯆꯨꯝꯃꯦ ꯍꯧꯖꯤꯛ ꯏꯃꯥꯟꯅꯕꯤꯁꯤꯡ ꯌꯨꯝ ꯄꯥꯟꯕꯗꯨꯁꯤꯡꯗꯨꯁꯨ꯫ ꯃꯣꯏꯒꯤ ꯀꯔꯤ ꯀꯔꯤꯒꯤ ꯃꯣꯏꯒꯤ ꯀꯔꯤ ꯀꯔꯤꯗ ꯃꯣꯏ ꯃꯆꯥꯒꯤ ꯃꯆꯥ ꯉꯥꯛꯇ ꯉꯥꯏꯔꯦ꯫ ꯑꯩꯈꯣꯏꯗꯤ ꯍꯧꯖꯤꯛꯇꯤ ꯁꯛ ꯊꯥꯒꯠ ꯅꯤꯡꯉꯥꯏꯁꯨ ꯁꯛꯁꯨ ꯐꯖꯕ ꯑꯣꯏꯗꯦ꯫
ꯏꯆꯥ ꯊꯥꯒꯠꯅꯤꯡꯉꯥꯏꯁꯨ ꯏꯆꯥꯁꯨ ꯂꯩꯇꯦ ꯑꯅꯤꯃꯛ ꯄꯨꯡꯁꯣꯏ ꯁꯣꯏꯔꯦꯕ꯫
ꯑꯦ ꯈꯪꯗ꯭ꯔꯦ ꯑꯉꯥꯡꯁꯤꯅ ꯆꯦꯟꯕ ꯈꯣꯠꯄ ꯂꯣꯏꯅ ꯇꯧꯅꯈ꯭ꯔꯦ꯫
ꯍꯣꯏꯅꯦ ꯑꯦ ꯅꯣꯏꯒꯤ ꯑꯉꯥꯡ ꯀꯩꯅꯣꯗꯨꯗꯤ꯫ ꯑꯆꯧꯕ ꯃꯤ ꯑꯣꯏꯒꯗꯧꯕꯗꯤ ꯀꯥꯏ ꯆꯠꯈ꯭ꯔꯦ ꯑꯣ꯫
ꯉꯁꯤꯗꯤ ꯀꯩ ꯌꯦꯟꯁꯥꯡ ꯆꯥꯒꯦ ꯅꯪ ꯅꯣꯏꯗꯤ꯫
ꯑꯁ ꯏꯆꯦ ꯑꯩꯈꯣꯏꯅꯤꯗꫭ ꯎ ꯉꯁꯤꯗꯤ꯫ ꯅꯍꯥꯟꯒꯤ ꯑꯣꯛꯁꯥ ꯊꯣꯡꯕꯁꯨ ꯈꯔ ꯂꯦꯝꯕꯀꯣ꯫
ꯑꯁ ꯅꯍꯥꯟꯒꯤꯅꯦ ꯑꯁ꯫
ꯑꯁ ꯅꯨꯃꯤꯠ ꯑꯅꯤ ꯑꯍꯨꯝ ꯊꯣꯛꯈ꯭ꯔꯦꯕ ꯆꯥꯕ ꯉꯝꯗꯕ꯫ ꯑꯗꯨ ꯑꯈꯣꯏꯅ ꯐ꯭ꯔꯤꯖꯃꯨꯛ ꯂꯩ ꯐ꯭ꯔꯤꯖꯇ ꯊꯝꯃꯦꯕ ꯑꯗꯨꯒꯤ ꯑꯗꯨ ꯈꯔ ꯂꯩꯌꯦ ꯑꯗꯨ ꯑꯗꯨꯒ ꯑ ꯌꯦꯟꯗꯦꯝꯒ ꯑꯂꯨꯒ ꯏꯔꯣꯜꯂꯦ ꯆꯝꯐꯨꯠ ꯈꯣꯡꯗ꯭ꯔꯨꯨꯞ ꯆꯝꯐꯨꯠ ꯇꯧꯋꯦ꯫ ꯆꯥꯛꯇꯨꯗꯤ ꯇꯞꯇꯥ ꯑꯃꯨꯛ ꯆꯥꯔꯒ ꯂꯩꯔꯤꯅꯤ ꯏꯆꯦꯗꯤ ꯑꯃꯨꯛ ꯆꯥ ꯆꯔꯥ ꯋꯥꯔ ꯇꯨꯝ ꯂꯩꯔꯦꯅꯦ ꯑꯃꯨꯛꯀ
ꯍꯧꯖꯤꯛ ꯅꯪ ꯃꯤ ꯀꯌꯥꯔ ꯂꯩꯕꯁꯤ ꯅꯪ꯫
ꯑꯈꯣꯏꯅꯤ ꯈꯛꯇꯅꯦ꯫
ꯑ
ꯏꯆꯦꯒ ꯑꯩ ꯈꯛꯇꯅꯦ꯫
ꯑꯣ ꯑꯇꯩꯗꯤ꯫
ꯑꯣ ꯑꯇꯩꯗꯤ ꯍꯥꯏꯕꯗꯤ ꯀꯔꯤꯔꯣ ꯑꯇꯩ ꯂꯩꯇꯦ ꯑꯩꯈꯣꯏꯅꯤ ꯈꯛꯇꯅꯦ ꯁꯣꯏ ꯂꯩꯔꯤꯁꯦ꯫
ꯑꯣ꯫
ꯀꯅꯥꯁꯨ ꯂꯩꯇꯦꯗ ꯑꯩꯈꯣꯏꯅꯤ ꯈꯛ ꯑꯗꯨꯝ ꯅꯨꯡꯉꯥꯏꯔꯤ ꯀꯥ ꯆꯥꯅꯤꯡꯕ ꯆꯥ ꯊꯛꯅꯤꯡꯕ ꯊꯛ꯫ ꯑꯗꯣ ꯅꯍꯥꯟꯗꯣ꯫
ꯎꯝ
ꯇꯥꯗ꯭ꯔꯣ꯫
ꯇꯥꯌꯦ ꯍꯥꯏꯌꫭ꯫
ꯅꯍꯥꯟ ꯕꯣꯜ ꯌꯦꯡꯕꯗ ꯀꯞꯄꯅꯦ ꯅꯣꯏꯗꯤ ꯀꯩꯗ ꯁꫭꯏꯗ ꯇꯧꯗꯕ꯭ꯔꯣ꯫
ꯍꯥꯏꯒꯨꯝꯕꯗꯤ ꯌꯦꯡꯉꯦ ꯑꯗꫭ ꯖꯄꯥꯟ ꯁꯠ ꯖꯄꯥꯟ ꯁꯅꯕꯗꯨꯔꯣ꯫
ꯍꫭꯏꯅꯦ꯫
ꯑꯁ ꯖꯄꯥꯟꯗꯣ ꯅꯨꯡꯁꯤꯀꯣ ꯃꯣꯏꯗꯣ꯫
ꯍꯣꯏ ꯅꯨꯡꯁꯤꯌꯦ ꯑꯩꯁꯨ ꯀꯞꯄꯅꯦ꯫
ꯇꯞ ꯇꯥꯏ ꯀꯞ ꯊꯣꯛꯣꯛꯑꯣꯕꯣ ꯅꯪꯁꯨ꯫
ꯅꯪꯒꯤ ꯈꯣꯟꯖꯦꯜꯗ ꯌꯥꯝ ꯁꯦꯡꯅ ꯇꯥꯗꯦ꯫
ꯇꯞ ꯇꯥꯏ ꯀꯥꯞꯊꯣꯛꯑꯕꯣ ꯅꯪ ꯑꯩ ꯅꯪꯁꯨ ꯅꯪꯁꯨ ꯍꯥꯏꯕ
ꯍꯣꯏꯅꯦ ꯑꯗꯨ ꯅꯨꯃꯤꯠꯇꯣ ꯑꯩꯁꯨ ꯀꯞ ꯑꯩꯗꯣ ꯌꯦꯡꯉ ꯀꯞꯄꯦꯕꯀꯣ
ꯑꯥ
ꯑꯩꯅ ꯏꯊꯟꯇ ꯀꯞꯄ꯭ꯔꯥ ꯍꯥꯏꯅ ꯏꯆꯦꯕꯨ ꯌꯦꯡꯉꯛꯄ ꯏꯆꯦꯁꯨ ꯀꯞꯄꯂꯤ
ꯅꯪ ꯂꯦꯞꯇꯣꯞꯇ ꯌꯦꯡꯉꯤꯔꯣ ꯀꯥꯏ ꯌꯦꯡꯉꯔꯣ ꯅꯪꯗꯤ ꯐꯣꯟꯗ ꯌꯦꯡꯉꯔꯣ ꯑꯣ
ꯍꯣꯔꯦꯟꯗꯨ ꯌꯦꯡꯉꯣ ꯚꯥꯏ ꯌꯦꯡꯕ ꯌꯥꯝ ꯅꯨꯡꯉꯥꯏꯕꯅꯦ ꯅꯪ ꯑꯗꯨ ꯌꯦꯡꯉꯗꯤꯀꯣ ꯑꯗꯨꯝ ꯌꯦꯡꯅꯤꯡꯉꯛꯑꯅꯤ
ꯉꯁꯤ ꯌꯦꯡꯔꯒꯥ ꯑꯗꯨ ꯍꯧꯒꯠꯅꯤꯡꯉꯥꯏꯗꯣ ꯍꯧꯒꯠꯄꯗꯣ ꯍꯧꯒꯠꯄꯗꯣ
ꯁꯧꯒꯠꯄꯕꯨꯗꯤ ꯑꯗꯨꯝ ꯅꯪ ꯀꯩꯅꯣ ꯑꯗꯨꯝ ꯍꯧꯒꯠꯂꯒ ꯅꯨꯡꯊꯤꯟ ꯇꯨꯝꯕ ꯌꯥꯏꯌꯦꯅ ꯅꯨꯡꯊꯤꯟꯗꯪ ꯑꯗꯨꯝ ꯊꯕꯛ ꯂꯩꯇꯕ ꯅꯠꯇ꯭ꯔꯣ ꯑꯩꯈꯣꯏ ꯑꯗꯨꯝ ꯅꯨꯡꯊꯤꯟ ꯇꯨꯝꯃꯦ ꯉꯁꯥꯏ ꯇꯨꯝꯃꯒ ꯌꯥꯕ ꯃꯣꯏ ꯇꯨꯝꯃꯒ ꯍꯧꯒꯠꯂꯤꯅꯦꯁꯦ
ꯎ ꯅꯨꯡꯉꯥꯏꯅꯦ ꯅꯪꯁꯦ ꯆꯥꯕꯒ ꯇꯨꯝꯕꯒ
ꯍꯥꯏꯗ ꯃꯣꯏ ꯑꯗꯨꯝ ꯈꯔ ꯌꯦꯡꯕ ꯈꯣꯠꯄ ꯇꯧꯗ꯭ꯔꯗꯤ ꯀꯔꯤꯔꯣ ꯃꯤ ꯋꯥꯅ ꯇꯝꯃꯒ ꯁꯥꯟꯅꯕꯗꯣ ꯌꯦꯡꯕꯤꯕ ꯃꯤ ꯂꯩꯇ꯭ꯔꯗꯤ ꯀꯩꯅꯣ ꯅꯥꯠꯇ꯭ꯔ
ꯆꯨꯝꯃꯦ ꯆꯨꯝꯃꯦ ꯅꯪ ꯍꯥꯏꯕ ꯂꯣꯏꯟ ꯆꯨꯝꯃꯦ
ꯎꯝ ꯑꯗꯨꯅꯤ ꯅꯪꯁꯨ ꯋꯥ ꯈꯔ ꯍꯥꯏꯔꯛꯑꯣꯍꯦ
ꯍꯥꯏꯁꯤꯗꯤ ꯑꯩꯁꯨ
ꯅꯣꯏꯒꯤ ꯕꯣꯜ ꯌꯦꯡꯕꯒꯤ ꯍꯥꯏꯔꯛꯑꯣ ꯍꯥꯏꯕ ꯕꯣꯜꯒꯨꯝꯕ ꯌꯦꯡꯕꯒꯤ
ꯑꯩꯈꯣꯏꯗꯤ ꯕꯣꯜ ꯌꯦꯡꯗꯦ ꯑꯩꯈꯣꯏꯒꯤ ꯄ꯭ꯂꯦꯒ꯭ꯔꯥꯎꯟ ꯑꯗꯨꯝ ꯌꯦꯡꯒ ꯆꯠꯂꯦ ꯑꯉꯥꯡꯈꯣꯏꯒꯤ ꯑꯉꯥꯡꯈꯣꯏꯒꯤ
ꯌꯦꯡ ꯅꯤꯡꯗꯦꯗ
ꯑꯉꯥꯡ ꯑꯈꯣꯏꯒꯤ ꯌꯦꯟꯒ ꯂꯩꯔꯦ ꯈꯣꯏꯗꯤ ꯑ ꯐꯣꯟꯗ ꯌꯦꯡꯕ ꯐꯪꯗꯝꯅꯤꯅ ꯑꯁ ꯑꯉꯥꯡꯈꯣꯏꯅ ꯂꯥꯎꯕꯗꯣ ꯌꯦꯡꯕ ꯅꯨꯡꯉꯥꯏꯔꯦ ꯑꯗꯣ
ꯑꯗꯨꯁꯨ ꯏꯃꯥꯟꯅꯕꯤ ꯑꯅꯣꯏꯕꯤꯔꯣꯝꯗ ꯆꯠꯄ ꯑꯣꯏꯔꯝꯅꯤꯀꯣ
ꯅꯠꯇ꯭ꯔꯗꯤ ꯑꯗꯨꯔꯣꯝ ꯆꯠꯇ꯭ꯔ ꯀꯥꯏ ꯆꯠꯇꯣꯏꯅꯣ ꯑꯗꯨꯗꯤ ꯍꯣꯏ
ꯑꯗꯨꯅꯦ ꯅꯣꯏꯕꯨꯗꯤ ꯅꯨꯡꯉꯥꯏꯔꯝꯅꯤꯅ ꯅꯃꯥꯟꯅꯕꯤ ꯑꯃꯁꯨ ꯂꯥꯛꯑꯦꯅ